ꯂꯣ
ꯇꯥꯕ꯭ꯔꯣ
ꯇꯥꯏꯌꯦ ꯇꯥꯏꯌꯦ
ꯀꯩꯗꯧꯔꯝꯃꯤꯅꯣ
ꯑꯩꯗꯤ ꯆꯨꯝꯅ ꯁꯨꯝ ꯂꯦꯞꯂꯝꯕꯅꯤꯗ ꯅꯪꯗꯤ
ꯆꯥꯛ ꯏꯟꯖꯥꯡ ꯊꯣꯡꯅꯕ ꯇꯧꯔꯤ
ꯅꯪ ꯏꯌꯥꯔꯄꯤꯁ ꯍꯥꯞꯄ꯭ꯔꯣ
ꯍꯥꯞꯄꯦ
ꯍꯣ ꯑꯗꯨꯒꯤ ꯃꯈꯣꯟ ꯌꯥꯝꯅ ꯇꯥꯏ
ꯍꯧꯕ꯭ꯔꯥ
ꯎꯝ ꯀꯔꯤ ꯍꯥꯏꯁꯤꯔꯥ ꯈ꯭ꯔꯦꯛ ꯈ꯭ꯔꯦꯛ ꯇꯥꯕꯗꯣ
ꯎꯝ ꯍꯧꯖꯤꯛ ꯇꯥꯔꯤꯕꯣ
ꯍꯣꯏ ꯍꯣꯏ ꯍꯧꯖꯤꯛꯇꯤ ꯇꯥꯗ꯭ꯔꯦ ꯑꯃꯨꯛꯅ ꯍꯥꯟꯅ ꯍꯜꯂꯣ ꯍꯥꯏꯔꯛꯄ ꯑꯗꯨꯗ
ꯍꯣꯏ ꯂꯦꯡꯕ ꯂꯦꯡꯕ ꯇꯟꯖꯥ ꯑꯣꯏꯕꯩꯅꯤ
ꯎꯝ ꯆꯥꯛ ꯆꯥꯔꯕꯣ ꯅꯪꯗꯤ ꯑꯩꯁꯨ ꯆꯥꯗ꯭ꯔꯤꯌꯦꯗ
ꯑꯣ
ꯀꯔꯤ ꯃꯊꯦꯜꯅꯣ
ꯑꯁ ꯁꯧꯒ꯭ꯔꯤ ꯊꯣꯡꯒꯦ ꯇꯧꯕꯅꯦ
ꯑꯁ ꯍꯧꯖꯤꯛꯀꯥꯟꯁꯦ ꯃꯤ ꯍꯪꯕ ꯈꯨꯗꯤꯡ ꯁꯧꯒ꯭ꯔꯤ ꯉꯥꯛꯇꯅꯦ
ꯁꯧꯒ꯭ꯔꯤꯅ ꯍꯥꯎꯁꯨ ꯍꯥꯎꯔꯦ ꯍꯛꯆꯥꯡꯁꯨ ꯅꯨꯡꯉꯥꯏꯔꯦ ꯁꯥꯕꯁꯤꯗ
ꯑꯩꯈꯣꯏꯁꯨ ꯁꯧꯒ꯭ꯔꯤꯅꯦꯗ
ꯁꯧꯒ꯭ꯔꯤ ꯆꯥꯔꯕꯣ
ꯍꯣꯏ ꯁꯧꯒ꯭ꯔꯤ ꯊꯣꯡꯉꯦ ꯆꯥꯗ꯭ꯔꯤꯗ ꯊꯣꯡꯉ ꯊꯝꯕꯅꯦ ꯆꯥꯅꯤꯡ ꯌꯥꯝ ꯂꯥꯝꯕ ꯑꯣꯏꯗꯕ
ꯑꯁ ꯑꯃꯨꯛꯀ ꯅꯪꯒꯤꯗꯣ ꯇꯥꯔꯦ
ꯀꯩ ꯂꯝꯗꯩꯅꯣ
ꯑꯗꯨ ꯍꯥꯏꯕ ꯌꯥꯗꯤ ꯑꯁ ꯀꯩꯅꯣ ꯇꯧꯋꯦ ꯅꯪꯒꯤꯗꯣ ꯏꯌ꯭ꯔꯄꯤꯁꯇꯣ ꯑꯗꯨꯝ ꯈꯣꯡꯉꯒ ꯂꯩꯔꯦ ꯇꯥꯏ ꯑꯗꯨꯝ ꯇꯥ ꯂꯩꯌꯦ
ꯑꯗꯨ ꯂꯧꯊꯣꯛꯀꯦꯀꯣ ꯑꯩ
ꯍꯣꯏ ꯍꯣꯏ ꯂꯧꯊꯣꯛꯑꯣ
ꯇꯥꯔꯕꯣ
ꯇꯥꯏ ꯇꯥꯏ ꯍꯣꯏ ꯍꯧꯖꯤꯛ ꯐꯖꯟ ꯇꯥꯏ ꯉꯁꯥꯏꯗꯨꯗꯤ ꯀꯩꯅꯣ ꯂꯣꯏꯅ ꯃꯈꯣꯟꯗꯣ
ꯇꯥ
ꯀꯩ ꯍꯣꯠꯅꯔꯤꯕ ꯏꯊꯟꯗ ꯂꯩꯌꯦ
ꯑꯣ ꯑꯩꯁꯨ ꯏꯊꯟꯗꯅꯤꯗ ꯏꯆꯦꯒ ꯂꯩꯕꯅꯦ ꯏꯆꯦ ꯊꯕꯛ ꯆꯠꯈ꯭ꯔꯦ
ꯌꯨꯝꯗ ꯂꯩꯕ꯭ꯔꯣ
ꯌꯨꯝꯗ ꯅꯠꯇꯦ ꯇꯝꯄꯥꯛꯇ ꯇꯝꯄꯥꯛꯇ ꯂꯩ
ꯀꯩꯀꯩ ꯍꯣꯠꯅꯔꯤꯕ
ꯑꯩꯈꯣꯏꯗꯤ ꯎꯝ ꯀꯣꯂꯦꯖ ꯂꯣꯏꯕꯗ ꯉꯥꯏꯔꯤꯑꯦꯗ ꯅꯣꯏꯗꯤ ꯀꯔꯤ ꯀꯔꯤ ꯇꯧꯗꯣꯏꯅꯣ ꯉꯁꯤꯗꯤ
ꯆꯠꯊꯣꯛꯎꯅꯤ ꯑꯩ ꯅꯥꯀꯟꯗ ꯉꯥꯏꯍꯥꯛ ꯂꯩꯔꯒ
ꯎꯝ ꯁꯥꯗ꯭ꯔꯣ
ꯁꯥꯏ
ꯑꯁꯤꯗꯁꯨ ꯁꯥꯕꯁꯤꯅ ꯂꯣꯏꯔꯦꯗ
ꯎꯝ
ꯁꯥꯏꯑꯦ
ꯀꯣꯂꯦꯖ ꯂꯣꯏꯕ ꯍꯟꯗꯛ ꯆꯍꯤ ꯂꯣꯏꯔꯤꯔꯥ
ꯍꯣꯏ ꯍꯟꯗꯛ ꯆꯍꯤꯅ ꯂꯣꯏꯕꯗ
ꯑꯣ
ꯅꯪꯗꯤ
ꯑꯩꯗꯤ ꯆꯍꯤ ꯑꯍꯨꯝ ꯒꯨꯝꯕ ꯐꯥꯔꯦ ꯂꯣꯏꯕ ꯃꯥꯁꯇꯔꯁꯨ ꯂꯣꯏꯈ꯭ꯔꯦ ꯃꯃꯥꯡ ꯆꯍꯤꯗ
ꯌꯥꯝ ꯐꯩ ꯌꯥꯝ ꯐꯩ
ꯀꯔꯤ ꯀꯔꯤ ꯍꯣꯠꯅꯔꯤꯕ ꯍꯧꯖꯤꯛꯁꯤꯅ
ꯍꯣꯏ ꯅꯠꯇꯦ ꯑꯗꯨ ꯂꯩꯔꯦ ꯇꯥꯔꯒ ꯂꯩꯔꯦ ꯍꯥꯏꯇꯥꯔꯦ ꯂꯣꯏꯔꯝꯅꯤꯅꯀꯣ
ꯂꯣꯏꯔꯦ ꯇꯥ ꯂꯩꯔꯦ ꯑꯗꯨꯗꯤ ꯇꯧꯔꯔꯣꯏꯗ ꯍꯥꯏ
ꯀꯔꯤꯒꯤ
ꯇꯧꯅꯤꯡꯗ꯭ꯔꯦ ꯍꯥꯏꯇꯥꯔꯦ
ꯌꯨꯝ ꯀꯩ ꯑꯣꯏ ꯄꯥꯜꯂꯒꯦ ꯍꯥꯏꯔꯣ
ꯈꯪꯗꯦꯅꯦ ꯒ꯭ꯌꯥꯟ ꯇꯥꯗꯦ ꯀꯩꯗꯧꯁꯤꯔ ꯑꯩꯗꯤ ꯈꯪꯗꯩ ꯈꯪ ꯀꯩꯗꯧꯗꯣꯏꯅꯣ ꯑꯩꯁꯨ ꯀꯣꯛ ꯇꯨꯝ ꯉꯥꯎ
ꯎꯝ
ꯅꯣꯏ ꯁꯧꯒ ꯆꯥꯛꯇꯤ ꯆꯥꯔꯕꯣ ꯊꯣꯡꯕ ꯂꯣꯏꯕꯗ ꯉꯥꯏꯔꯤꯕ꯭ꯔꯣ ꯅꯠꯇ꯭ꯔ ꯆꯥꯔꯕꯣ ꯑꯩꯁ ꯊꯦꯡꯉꯦꯍꯦ
ꯉꯜꯂꯤꯗ ꯄꯨꯡ ꯇꯔꯥ ꯇꯥꯕꯗ ꯉꯥꯏꯔꯤ
ꯑꯣꯏꯁ ꯇꯔꯥꯁꯨ ꯊꯦꯡꯉꯦ ꯀꯔꯤ
ꯑꯌꯨꯛꯇ ꯑꯉꯥꯡ ꯇꯨꯏꯁꯟ ꯇꯧꯕ ꯆꯠꯂꯨꯕ ꯑꯗꯨꯒꯤ ꯍꯥꯂꯛꯄ ꯀꯨꯏꯗ꯭ꯔꯤꯕ ꯑꯗꯨꯏꯅꯦ ꯉꯍꯥꯛ ꯄꯣꯊꯥꯔꯝꯕ
ꯊꯦꯡꯉꯤꯍꯦ ꯑꯗꯨ ꯑꯣꯏꯔꯁꯨ ꯇꯔꯥ ꯑꯣꯏꯔꯗꯤ ꯑꯩꯈꯣꯏꯗꯤ ꯉꯁꯥꯏ ꯄꯨꯡ ꯇꯔꯨꯛꯇꯒꯤ ꯍꯧꯒꯠꯂꯒ ꯆꯥꯛ ꯊꯣꯡꯉ ꯂꯩ ꯊꯣꯡꯕ ꯂꯣꯏꯔꯦ ꯑꯗꯨ ꯆꯥꯅꯤꯡꯗꯕꯒꯤ ꯊꯣꯡꯉꯒ ꯂꯣꯏꯟ ꯏꯪꯕ ꯀꯥꯟꯗ ꯑꯣꯏꯅ ꯆꯥꯔꯒꯦ ꯍꯥꯏꯅ ꯁꯥꯕꯅꯤꯅꯀꯣ ꯑꯦꯍ ꯍ
ꯆꯥꯛ ꯊꯣꯡꯅꯕ ꯉꯟꯅ ꯍꯧꯒꯠꯂꯦ ꯑꯗꯨꯗꯤ
ꯍꯥ
ꯑꯗꯣ ꯈꯪꯗꯦ ꯑꯗꯨꯝ ꯇꯨꯝꯕ ꯌꯥꯗꯕ ꯁꯥꯕꯒꯤ
ꯎꯝ
ꯗ ꯏꯁ ꯍꯧ ꯉꯟꯅ ꯍꯧꯒꯠꯂꯒ
ꯃ ꯕꯔꯥꯗ ꯂꯩꯔꯤꯔꯣ
ꯍꯣꯏ ꯑꯗꯨ ꯂꯩ ꯔꯦꯟꯗ ꯕꯔꯥꯗ ꯂꯩꯕ ꯍꯣꯏ
ꯅꯪ ꯀꯩ ꯂꯝꯗ ꯂꯩꯕ
ꯅꯣꯏꯔꯣꯝꯗ ꯍꯥꯏꯕ ꯇꯥꯔꯦ
ꯑꯣ
ꯅꯣꯏꯔꯣꯝꯗ ꯅꯣꯏꯒꯤ ꯇꯝꯄꯥꯛꯇ
ꯍ ꯍ ꯍ ꯅꯨꯡꯉꯥꯏꯕꯁꯤꯡꯒ ꯇꯝꯒ ꯀꯅꯥꯍꯦꯟ ꯅꯨꯡꯉꯥꯏꯒꯦ
ꯑꯩꯗꯤ ꯆꯤꯡꯗꯤ ꯑꯩꯈꯣꯏꯒꯤ ꯂꯩꯐꯝꯅꯤꯅꯀꯣ
ꯎꯝ
ꯗꯨꯝ ꯅꯨꯡꯉꯥꯏ ꯍꯥꯏꯇꯥꯔꯦ ꯑꯗꯨꯒ ꯅꯣꯏꯒꯤꯗꯨꯁꯨ ꯁꯨ ꯑꯗꯨꯝ ꯅꯨꯡꯒꯤ ꯅꯨꯡꯉꯥꯏꯌꯦꯕꯨ ꯅꯣꯏꯒꯤꯅ ꯑꯩꯈꯣꯏ ꯌꯨꯝꯃꯛꯇꯤ ꯅꯠꯇꯦꯅ
ꯍꯣꯏꯅꯦ
ꯑꯗꯨꯒꯤ ꯅꯨꯡꯉꯥꯏꯕꯗꯤ ꯈꯔ ꯋꯥꯠ ꯅꯣꯏ ꯅꯣꯏꯁꯨ ꯆꯤꯡꯗ ꯑꯗꯨꯝ ꯀꯣꯏꯔꯛꯑꯣꯅꯥ ꯃꯔꯛꯇꯗꯤ
ꯀꯣꯏ ꯑꯗꯨꯝ ꯃꯔꯛ ꯃꯔꯛꯇ ꯂꯥꯛꯏꯗ
ꯑꯣ
ꯆꯤꯡꯖꯦ ꯈꯤꯇꯪ ꯅꯨꯡꯉꯥꯏꯇꯕ ꯃꯐꯝꯗꯕꯨꯗꯤ ꯆꯠꯇꯕꯀꯣ
ꯍꯣꯏ ꯑꯗꯨꯕꯨꯗꯤ ꯍꯨꯖꯤꯛꯀꯥꯟꯗꯤ ꯀꯩꯅꯣ ꯇꯧꯕꯅꯤꯅꯀꯣ
ꯎꯝ
ꯑꯩꯈꯣꯏ ꯐꯥꯎ ꯆꯠꯊꯣꯛ ꯆꯠꯁꯤꯟꯖꯦ ꯅꯨꯡꯉꯥꯏꯔꯛꯇ꯭ꯔꯦꯗꯥ
ꯃꯥꯟꯅꯦ ꯃꯥꯟ ꯅꯣꯏꯁꯨ ꯍꯟꯗꯛ ꯀꯩꯅꯣ ꯇꯧꯕꯟ
ꯄꯨ ꯆꯠꯇ꯭ꯔꯦꯗ ꯀꯩꯅꯣ ꯇꯧꯕꯗꯒꯤꯀꯣ ꯇꯟꯕ ꯍꯥꯏꯕꯗꯤ ꯏꯊꯟꯇꯒꯤ ꯑꯗꯨꯝ ꯈꯟꯕ ꯀꯩ ꯑꯗꯨꯝ ꯋꯥꯈꯜꯗ ꯅꯨꯡꯉꯥꯏꯇꯕ ꯍꯥꯏꯇꯥꯔꯦ
ꯎꯝ ꯀꯩ ꯁꯕꯖꯦꯛꯇ ꯇꯧꯔꯛꯀꯦ ꯀꯣꯂꯦꯖꯇꯤ
ꯎꯝ ꯑꯩ ꯁꯥꯏꯟꯁꯇꯗꯤ ꯇꯧꯔꯛꯑꯦ
ꯑꯣ ꯑꯗꯨꯗꯤ ꯃꯥꯁꯇꯔ ꯇꯣꯛꯊꯣꯛꯑꯣ ꯀꯩꯅꯣ
ꯑꯁ ꯈꯪꯗꯦ ꯑꯗꯣ ꯈꯜꯂꯤꯌꯦꯗꯥ ꯑꯩꯗꯤ ꯑꯩꯁ ꯁꯥꯃꯟꯕꯒꯤ ꯇꯣꯛꯊꯣꯛꯈ꯭ꯔꯒ ꯈꯜ ꯂꯤ
ꯆꯠꯄ ꯈꯣꯠꯄ ꯑꯣꯏꯅ ꯇꯟꯕ ꯍꯧꯔꯦ
ꯎꯝ
ꯍꯥꯏꯕꯗꯤ ꯈꯪꯗꯦ ꯍꯧꯖꯤꯛꯀꯥꯟꯗꯤ ꯑꯩꯈꯣꯏ ꯇꯝꯄꯥꯛꯇꯁꯨ ꯌꯥꯝ ꯁꯥꯈ꯭ꯔꯦꯗ
ꯁꯥꯏ
ꯎꯝ ꯈꯣꯏꯅ ꯂꯩꯕ ꯍꯩꯇꯕꯒꯤꯔꯥ ꯈꯪꯗꯦ ꯈꯣꯏ ꯆꯤꯡꯗꯗꯤ ꯑꯗꯨꯝ ꯏꯪꯉꯦꯕꯀꯣ ꯃꯄꯥꯟ ꯊꯣꯛꯄ ꯀꯥꯟꯗ
ꯎꯝ
ꯄꯥꯝꯕꯤꯒꯤ ꯀꯔꯤꯒꯤ ꯑꯗꯨꯃꯥꯏꯅ ꯂꯩꯕꯒꯤ ꯃꯣꯏꯒꯤ ꯅꯨꯡꯁꯤꯠ ꯂꯥꯛꯑꯒ ꯑꯗꯨꯝ ꯏꯪꯕꯗꯣ ꯑꯣꯏꯑꯦꯕ
ꯎꯝ ꯎ ꯎꯔꯨꯝꯒꯨꯝꯕ
ꯍꯣꯏ ꯁꯤꯗꯤ ꯀꯔꯤ ꯅꯨꯡꯁꯤꯠ ꯂꯥꯛꯄꯨ ꯂꯥꯛꯄꯤꯗꯦ
ꯅꯣꯡ ꯇꯥꯕꯗ ꯈꯔ ꯏꯪꯗꯧꯕ ꯉꯥꯏ ꯑꯇꯩꯗꯤ
ꯍꯣꯏ
ꯑ
ꯅꯣꯡ ꯇꯥꯔꯗꯤ ꯏꯪꯗꯤ ꯏꯪꯉꯦ ꯅꯨꯡꯗꯥꯡꯗꯁꯨ ꯁꯥꯏꯌꯦꯅꯦ ꯁꯤꯗ
ꯁꯥꯏ ꯁꯥꯏ ꯐꯖꯅ ꯁꯥꯏ ꯅꯣꯡꯁꯨ ꯃꯡꯕꯅꯤꯅ ꯌꯨꯝꯆꯥꯛꯅꯕ ꯌꯥꯝ ꯀꯩꯅ ꯇꯧꯋꯤ
ꯎꯝ ꯅꯪ ꯅꯊꯟꯗꯒꯤ ꯆꯥꯛ ꯏꯟꯁꯥꯡ ꯊꯣꯡꯉꯤꯔꯣ ꯊꯣꯡꯗꯣꯏꯔꯣ ꯑꯣ ꯌꯥꯝ ꯐꯩꯅꯦ ꯑꯗꯨꯗꯤ
ꯑꯗꯨꯝ ꯂꯥꯏꯔꯤꯛ ꯈꯔ ꯇꯥꯝꯃꯤꯕꯧꯗꯤ ꯏꯊꯟꯇꯒꯤ ꯊꯣꯡ ꯇꯥꯔꯦ
ꯁꯦꯡꯉ ꯑꯗꯨꯕꯨꯗꯤ
ꯎꯝ
ꯆꯥꯛ ꯏꯟꯁꯥꯡ ꯊꯣꯡꯕꯗꯣ ꯅꯨꯃꯤꯠ ꯑꯅꯤ ꯑꯍꯨꯝꯒꯤ ꯊꯣꯡꯕꯤꯜꯂꯣ
ꯎꯝ ꯑꯗꯨꯗꯣ ꯌꯥꯏ ꯏꯪꯊꯝꯊꯥꯗꯗꯤ ꯈꯔ ꯇꯧꯔꯝꯃꯦ ꯑꯗꯨꯃꯥꯏꯅ ꯇꯜꯂꯦꯅ
ꯁꯥꯒꯨꯝꯕꯒ ꯊꯣꯡꯉꯗꯤ ꯅꯨꯃꯤꯠ ꯍꯨꯝꯅꯤꯒꯗꯤ ꯆꯥꯕ ꯌꯥꯕꯅꯤꯗ
ꯎꯝꯁꯒꯗꯤ ꯆꯥꯗ꯭ꯔꯕꯨ ꯀꯨꯏꯔꯦ ꯏꯃꯥꯟꯅꯕ ꯄꯨꯟꯕ ꯅꯠꯇꯅꯀꯣ ꯁꯥꯥꯕꯅꯤꯅ
ꯑꯣ ꯍꯣꯏ ꯁꯥ ꯑꯁꯦꯡꯕꯀꯣ ꯑꯗꯨꯒꯨꯝꯕ ꯁꯥꯕ ꯀꯥꯟꯗ ꯏꯁꯥꯗꯤ ꯅꯨꯡꯉꯥꯏꯇꯕꯅꯤ
ꯎꯝ ꯆꯝꯊꯣꯡꯒꯨꯝꯕ ꯃꯔꯛ ꯃꯔꯛꯇ ꯏꯔꯣꯝꯕꯒꯨꯝꯕꯀꯣ
ꯎꯝ ꯅꯣꯏꯅ ꯏꯔꯣꯟꯕꯁꯤꯗꯤ ꯍꯥꯎꯗꯤ ꯍꯥꯎꯕꯅꯦꯍꯦ
ꯁꯦꯡꯕꯅꯦ ꯅꯣꯏꯅ ꯏꯔꯣꯟꯕꯤꯕꯗꯣ
ꯎꯝ
ꯈꯪꯗꯦ ꯈꯨꯠ ꯈꯨꯠꯅꯅ ꯈꯪꯗꯦꯀꯣ ꯅꯣꯏꯅ ꯂꯣꯟꯕꯅ ꯍꯦꯟꯅ ꯃꯍꯥꯎ ꯇꯣꯡꯉꯥꯜꯂꯦ ꯍꯥꯏꯕ ꯇꯥꯔꯦ
ꯑꯩꯈꯣꯏ ꯆꯤꯡꯗꯒꯤ ꯂꯥꯛꯄꯅ ꯏꯔꯣꯟꯕꯁꯦ ꯍꯥꯎꯗꯦꯕ
ꯆꯤꯡꯃꯤꯒꯤꯁꯨ ꯇꯣꯉꯥꯟꯕ ꯃꯣꯏꯁꯨ ꯃꯣꯔꯣꯛ ꯃꯦꯠꯄ ꯌꯥꯝ ꯍꯥꯎꯋꯤꯗꯨꯗꯤ ꯆꯤꯡꯃꯤꯅ
ꯍꯣꯏ ꯑꯗꯨ ꯑꯣꯏꯔꯁꯨ ꯃꯍꯥꯎ ꯍꯥꯏꯕꯗ ꯅꯣꯏꯒꯤꯅ ꯃꯍꯥꯎ ꯈꯔ ꯈꯔ ꯈꯦꯠꯅꯕ
ꯎꯝ
ꯅꯣꯏꯒꯤꯅꯤꯅ ꯎꯝ ꯏꯃꯥꯟꯅꯕꯤꯅ ꯏꯔꯣꯟꯕ ꯀꯁꯦ ꯌꯥꯝ ꯍꯥꯎꯕꯅꯦ
ꯎꯝ
ꯎꯠꯇꯤ ꯃꯣꯏ ꯃꯃꯥꯅ ꯎꯇꯤ ꯊꯣꯡꯕꯁꯨ ꯃꯔꯛꯇ ꯇꯤꯐꯤꯟꯗ ꯄꯨꯔꯒ ꯂꯥꯛꯄꯅꯦꯕ ꯑꯁ ꯊꯣꯡꯕꯁꯨ ꯑꯩꯈꯣꯏ ꯏꯃꯥꯅꯁꯨ ꯑꯗꯨꯝ ꯊꯣꯡꯗꯤ ꯊꯣꯡꯉꯦꯕꯀꯣ ꯎꯇꯤꯒꯨꯝꯕꯗꯣ
ꯎꯝ
ꯑꯗꯨ ꯏꯃꯥꯟꯅꯕꯤꯒꯤ ꯃꯃꯥꯅ ꯊꯣꯡꯕꯅ ꯍꯦꯟꯅ ꯍꯥꯎꯕ
ꯀꯩꯅꯣ ꯆꯤꯡꯃꯤꯁꯨ ꯇꯣꯉꯥꯟꯕ ꯑꯍꯥꯎꯕ ꯃꯊꯦꯜ ꯂꯩꯗꯅ ꯃꯣꯏꯅ ꯊꯣꯡꯕꯗ
ꯎꯝ
ꯃꯤꯒꯤꯁꯨ ꯉꯥꯒꯨꯝꯕ ꯏꯔꯣꯝꯕꯒꯨꯝꯕꯁꯤꯅ ꯈꯔ ꯀꯩꯅꯣ ꯇꯧꯔꯦ
ꯎꯝ ꯍꯣꯏ ꯏꯃꯥꯟꯅꯕꯤꯅ ꯍꯥꯏꯕ ꯑꯩꯈꯣꯏꯅ ꯁꯥ ꯊꯣꯡꯉꯗꯤ ꯃꯥꯒꯤꯗꯤ ꯍꯥꯎꯗꯤ ꯍꯥꯎꯋꯦ ꯍꯥꯏꯑꯦ
ꯎꯝ
ꯑꯣꯛꯁꯥꯒꯨꯝꯕ ꯊꯣꯡꯈꯤꯕꯗꯣ ꯌꯥꯝ ꯄꯥꯝꯃꯤ ꯍꯥꯏꯕꯅꯦ
ꯎꯝ ꯁꯥꯒꯨꯝꯕ ꯆꯒꯨꯝꯕ
ꯑꯁ
ꯌꯥꯝ ꯀꯨꯏꯅ ꯂꯩꯒꯤꯗꯣꯏꯅꯣ ꯍꯜꯂꯗꯣꯏꯔꯣ ꯁꯤꯡꯗ
ꯈꯨꯟꯗꯁꯦ ꯍꯧꯖꯤꯛꯀꯤꯒꯤ ꯍꯧꯖꯤꯛꯀꯨꯝꯅ ꯑꯗꯨꯝ ꯂꯩꯔꯗꯤꯀꯣ
ꯎꯝ
ꯍꯟꯗꯤ ꯄꯥꯛꯍꯟꯗꯧ ꯃꯥꯟꯗꯦ ꯍꯥꯏꯕꯗꯤ ꯇꯜꯂꯦꯕꯀꯣ ꯍꯟꯕꯗꯣ ꯅꯨꯡꯉꯥꯏꯇꯕ ꯑꯗꯨꯝ ꯑꯩꯈꯣꯏꯅꯁꯨ ꯌꯥꯝꯅ ꯗꯔꯀꯥꯔ ꯑꯣꯏꯕ ꯄꯣꯠ ꯅꯠꯇꯕꯅꯤꯅꯀꯣ
ꯎꯝ
ꯑꯗꯨꯗ ꯍꯜꯂ ꯂꯝꯕꯤ ꯂꯝꯍꯥꯡꯗ ꯄꯜꯂꯗꯤ ꯍꯥꯏꯅ ꯈꯟꯕꯀꯣ
ꯍꯣꯏꯅꯦ
ꯑꯗꯨ ꯂꯝꯍꯤ ꯂꯝꯍꯥꯡꯗꯗꯤ ꯑꯗꯨꯝ ꯀꯩꯅꯣ ꯃꯤ ꯀꯩꯅꯣ ꯇꯧꯕꯅꯤꯅꯀꯣ ꯑꯗꯨꯒꯤꯅꯦ ꯑꯗꯨꯝ ꯈꯪꯗꯦ ꯑꯗꯨꯃꯥꯏꯟ ꯇꯧꯔ ꯂꯩꯔꯗꯤ ꯀꯨꯝꯁꯤ ꯈ꯭ꯔꯤꯁꯃꯥꯁꯁꯨ ꯁꯦ ꯇꯝꯗ ꯑꯣꯏꯅ ꯇꯧꯒꯗꯣꯔꯥ ꯈꯪꯗꯦ
ꯎꯝ
ꯍꯥꯏꯕꯗꯤ ꯑꯩꯈꯣꯏ ꯂꯩꯕꯁꯦ ꯀꯨꯏꯔꯕꯅꯤꯅꯀꯣ
ꯆꯦꯒ ꯂꯩꯌꯤꯕ
ꯍꯣꯏ ꯏꯆꯦ ꯑꯩꯈꯣꯏꯅꯤ ꯂꯩꯕꯅꯦ
ꯑꯥ ꯌꯨꯝꯕꯨꯗꯤ ꯐꯕ꯭ꯔꯣ
ꯌꯨꯝꯕꯨꯗꯤ ꯍꯣꯏ ꯐꯩꯌꯦ ꯑꯩꯈꯣꯏꯒꯤ ꯖꯥꯠꯅꯦ
ꯑꯣ
ꯑꯗꯨꯒꯤ ꯑꯗꯨꯝ ꯐꯩꯌꯦ ꯐꯩꯌꯦ ꯍꯥꯏꯇꯥ ꯍꯥꯏꯇꯥꯔꯦ ꯍꯥꯏꯕꯗꯤ ꯑꯗꯨꯝ ꯂꯩꯃꯤꯟꯅꯕꯗꯣ ꯀꯨꯏꯈ꯭ꯔꯕꯅꯤꯅꯀꯣ
ꯎꯝ
ꯃꯣꯏꯗ ꯂꯩꯕꯗꯣ ꯆꯍꯤ ꯇꯔꯨꯛ ꯀꯨꯝꯕ ꯁꯨꯔꯝꯃꯅꯤ
ꯍꯣꯏ
ꯑꯗꯨꯝ ꯁꯨꯍꯣꯡ ꯈꯣꯡꯗꯦꯕ ꯑꯩꯈꯣꯏꯗꯣ
ꯑꯥ
ꯎꯝ ꯂꯩꯕ ꯂꯩꯕ ꯂꯩꯕ ꯇꯧꯕꯗꯣ ꯑꯗꯨꯝ ꯂꯩꯈ꯭ꯔꯕꯒꯤ ꯍꯥ ꯃꯣꯏ ꯌꯨꯝꯗ ꯈꯥꯛꯇ ꯑꯗꯨꯝ ꯂꯩꯕ ꯍꯣꯏ ꯍꯣꯡꯕꯁꯨ ꯅꯨꯡꯉꯥꯏ ꯍꯥꯏꯕꯗꯤ ꯑꯩꯈꯣꯏꯅ ꯂꯩꯕꯅꯤꯅ ꯑꯗꯨꯝ ꯄꯣꯠꯒꯨꯝꯕ ꯊꯝꯈ꯭ꯔꯕꯅꯤꯅꯀꯣ
ꯎꯝ ꯃꯥꯅꯦ ꯁꯨꯝ ꯌꯥꯝꯈꯠꯂꯛꯄꯅꯤ ꯀꯨꯏꯅ ꯂꯩꯔꯗꯤ ꯄꯣꯠꯁꯤꯁꯨꯀꯣ ꯑꯃ ꯑꯃꯨꯛ ꯂꯩꯁꯟꯅꯤ ꯑꯃ ꯑꯃꯨꯛ ꯀꯛꯁꯟꯅꯤ
ꯍꯣꯏ
ꯎꯝ
ꯑꯃꯨꯛꯀ ꯅꯨꯄꯤ ꯃꯁꯦꯟ ꯑꯣꯏꯕꯤꯅ ꯀꯔꯤ ꯀꯔꯤ ꯂꯩꯕꯗꯨ ꯀꯣ ꯑꯗꯨ ꯅꯣꯏ ꯅꯄꯥꯥꯕꯨꯗꯤ ꯈꯔ ꯐꯔꯤ ꯎꯝ
ꯑꯃꯨꯛꯀ ꯇꯧꯔꯛꯀꯦ ꯀꯣ
ꯍꯣꯏ ꯍꯣꯏ